ꯇꯥꯏꯌꯦꯀꯣ
ꯇꯥꯏꯌꯦ ꯇꯥꯏ
ꯎꯝ꯫ ꯀꯔꯤ ꯇꯧ ꯍꯧꯔꯦ ꯍꯧꯖꯤꯛ ꯆꯥꯛ ꯌꯦꯟꯁꯥꯡ ꯊꯣꯡꯅꯤꯉꯥꯏ ꯌꯦꯟꯁꯥꯡ ꯁꯦꯝ ꯁꯤꯔꯅ ꯐꯝꯃꯒ ꯂꯩꯌꯦ
ꯑꫭ
ꯅꯪꯗꯤ
ꯑꯩꯈꫭꯏ ꯆꯥꯕ ꯂꯣꯏꯔꯦ ꯈꯔꯥ ꯀꯨꯏꯔꯦ
ꯆꯥꯛ ꯆꯥꯕ ꯂꯣꯏꯔꯦ
ꯑꯥ
ꯎꯝ ꯑ ꯑꯌꯨꯛꯀꯤꯔꯣ
ꯍꯣꯏ ꯑꯌꯨꯛꯀꯤꯅꯦ
ꯑ ꯑꯌꯨꯛꯀꯤ ꯆꯠꯇꯣꯛꯄꯗ ꯉꯥꯏꯔꯕ꯭ꯔꯣ
ꯆꯇꯣꯛꯇ ꯉꯥꯏꯔꯤ ꯍꯣꯏ
ꯑꯁ ꯑꯗꯨꯗꯤ ꯊꯦꯡꯉꯦꯀꯣ
ꯎꯝ ꯈꯔ ꯊꯦꯡꯉꯦ
ꯎꯝ ꯍꯣꯔꯦꯟ ꯊꯣꯡꯅꯕ ꯑꯩꯁꯨ ꯁꯦꯝꯃꯒ ꯂꯩꯌꯦ
ꯀꯩꯖꯥꯡꯁꯤꯟ
ꯑ ꯀꯩꯅꯣ ꯍꯋꯥꯏ ꯑꯁꯥꯡꯕꯗꯣ
ꯑꯗꯨꯗꯣ ꯀꯥꯡꯁꯣꯏ ꯑꯣꯏꯅ ꯊꯣꯡꯒꯦ
ꯍꯥꯎꯕꯅꯦ ꯑꯗꯣꯁꯨ
ꯎꯝ ꯍꯥꯎꯒꯦꯔꯥ ꯍꯥꯎꯔꯔꯣꯏꯗ꯭ꯔꯗꯤ ꯈꯪꯗꯦ
ꯑꯌꯨꯛꯇꯤ ꯀꯩ ꯆꯥꯕ
ꯑꯌꯨꯛꯇ ꯗꯁ ꯀꯨꯠ ꯆꯥꯏꯌꯦ
ꯑꯣ ꯍꯥꯎꯕ꯭ꯔꯣ
ꯍꯥꯥ
ꯍꯥꯎꯕ꯭ꯔꯕ
ꯍꯥꯎꯋꯦ ꯍꯣꯏ ꯅꯪꯗꯤ
ꯈꯣꯏꯁꯦ ꯀꯩꯅꯣ ꯑꯥ ꯗꯥꯜꯅꯦ ꯑꯗꯨꯒ ꯀꯩ ꯀꯩꯅꯣ ꯉꯔꯥꯡꯒꯤ ꯈꯔ ꯂꯦꯝꯍꯧꯕꯗꯣ ꯑꯗꯨꯒ ꯑꯣꯏꯅ ꯆꯥꯔꯦ
ꯑꯣ ꯆꯥꯛ ꯏꯟꯁꯥꯡꯗꯤ ꯀꯅꯥꯅ ꯊꯣꯡꯕꯤꯕ꯭ꯔꯣ
ꯈꯣꯏ ꯑꯁꯪ ꯑꯁꯪꯕ ꯃꯤꯅ ꯑꯗꯨꯝ ꯊꯣꯡꯉꯦꯗ
ꯑꯣ ꯃꯤ ꯀꯅꯥ ꯀꯅꯥ ꯂꯩꯕ꯭ꯔꯣ
ꯑꯣ ꯃꯤꯅꯤ ꯑꯅꯤ ꯑꯍꯨꯝ ꯂꯩꯌꯦ
ꯑꯣ ꯌꯨꯝꯗ ꯂꯩꯕ꯭ꯔꯣ
ꯌꯨꯝꯃꯛ ꯍꯣꯏ ꯌꯨꯝꯗꯕꯨꯗꯤ ꯌꯨꯝꯗꯅꯦ ꯑꯗꯨ ꯀꯩꯅꯣꯗꯤ ꯅꯠꯇꯦ ꯑꯁꯦꯡꯕ ꯌꯨꯝ ꯅꯠꯇꯦ ꯃꯄꯥꯟ ꯂꯩꯕ
ꯑꯥ ꯊꯕꯛ ꯇꯧꯔꯒ ꯂꯩꯕ꯭ꯔꯣ
ꯊꯕꯛ ꯇꯧꯗꯦꯗ
ꯇꯧꯗꯦ
ꯎꯝ
ꯑꯗꯨꯗꯤ ꯅꯨꯡꯉꯥꯏꯀꯣ
ꯅꯨꯡꯉꯥꯏꯇꯦꯗ
ꯊꯕꯛ ꯇꯧꯗ꯭ꯔꯁꯨ ꯅꯨꯡꯉꯥꯏꯇꯦ ꯍꯥꯏꯔ ꯊꯕꯛ ꯇꯧꯑꯣ ꯅꯨꯡꯉꯥꯏꯅꯕ
ꯅꯨꯡꯉꯥꯏꯇꯦ ꯕꯣꯔꯤꯡ ꯌꯥꯝ ꯆꯨꯕꯅꯦ
ꯑꯗꯣ ꯊꯕꯛ ꯊꯤꯔꯒ ꯊꯕꯛ ꯇꯧꯋꯣ
ꯇꯧꯒꯦ ꯈꯟꯕꯅꯦ ꯍꯣꯏ
ꯎꯝ ꯅꯣꯛꯅꯤꯡꯉꯦ
ꯌꯥꯝ ꯅꯣꯛꯅꯤꯡꯕ꯭ꯔꯣ
ꯅꯣꯛꯅꯤꯡꯉꯦ ꯌꯥꯝ ꯁꯦꯔꯤꯌꯁ ꯑꯣꯏꯃꯜꯂꯦ
ꯅꯪꯅꯔꯣ
ꯍꯥꯥ
ꯀꯅꯥꯔꯣꯕ
ꯅꯪ ꯍꯣꯏ
ꯑꯣꯏꯗꯦꯗ
ꯁꯦꯔꯤꯌꯁ ꯑꯣꯏꯃꯟꯕꯒꯤ ꯅꯣꯛꯅꯤꯡꯉꯦ
ꯅꯣꯛꯎ ꯅꯣꯛꯑꯣ ꯅꯣꯛ ꯁꯤꯒꯤꯇꯥꯛ ꯑꯃꯅꯦ
ꯍꯥꯥ
ꯅꯣꯛꯄꯁꯨ ꯍꯤꯗꯥꯛ ꯑꯃꯅꯦ ꯅꯠꯇ꯭ꯔꯣ
ꯑꯍꯣꯏ ꯅꯣꯛꯄꯗꯣ ꯌꯥꯝ ꯐꯥꯕꯅꯦ ꯑꯗꯨꯒꯤ ꯑꯩ ꯑꯗꯨꯝ ꯅꯣꯛꯑꯒ ꯂꯩꯌꯦ
ꯃꯥ ꯅꯨꯄꯤ ꯄꯨꯡ ꯀ꯭ꯌꯥ ꯀꯌꯥ ꯅꯣꯛꯀꯦ ꯅ
ꯑꯗꯨꯝ ꯅꯣꯛꯅꯤꯡꯕ ꯃꯇꯝ ꯂꯩꯔꯗꯤ ꯅꯣꯛꯑꯦ
ꯑꯣ ꯌꯥꯝ ꯐꯩꯅꯦ
ꯄꯨꯡ ꯀꯌꯥꯅꯣ ꯈꯪꯗꯦ ꯑꯗꯨꯝ ꯅꯣꯛꯅꯤꯡꯕ ꯎꯔꯗꯤ ꯗꯨꯝ ꯅꯣꯛꯑꯦ
ꯎꯝ
ꯅꯪꯗꯤ ꯅꯣꯛꯅꯤꯡꯕ ꯎꯔꯁꯨ ꯅꯣꯛꯇ꯭ꯔꯣ
ꯄꯥꯛ ꯅꯣꯛꯇꯦꯗ
ꯑꯥ ꯑꯗꯨꯅꯦ ꯅꯣꯛꯇꯕ ꯃꯥꯜꯂꯦꯕ ꯌꯥꯝ ꯁꯦꯔꯤꯌꯁ ꯑꯣꯏꯌꯦꯕ
ꯃꯍꯧꯁꯥꯅꯦ
ꯈꯔ ꯈꯔꯗꯤ ꯅꯣꯛꯀꯗꯕꯅꯦ ꯅꯣꯛꯄꯗꯣ ꯍꯛꯆꯥꯡ ꯐꯕꯅꯦ
ꯅꯣꯛꯄ ꯈꯔ ꯈꯔ ꯇꯝꯃꯣ ꯉꯁꯤꯗꯒꯤ
ꯃꯣꯟ ꯅꯪꯉꯣꯟꯗꯒꯤ ꯇꯝꯕ ꯍꯧꯔꯅꯤ
ꯍꯣꯏ ꯑꯩ ꯐꯖꯟꯅ ꯇꯝꯕꯤꯒꯦ
ꯍꯧꯖꯤꯛꯅ ꯊꯣꯡꯕ ꯍꯧꯔꯗꯤ ꯄꯨꯡ ꯀꯌꯥ ꯆꯥꯒꯦꯔꯥ ꯆ ꯑꯦ ꯆꯥꯒꯦꯔꯥ
ꯍꯧꯖꯤꯛ ꯊꯣꯡꯕ ꯍꯧꯔꯔꯣꯏ ꯊꯣꯡꯂꯔꯣꯏ ꯍꯧꯖꯤꯛ ꯑꯗꯨꯝ ꯁꯦꯝꯃꯒ ꯅꯍꯥꯛ ꯊꯝꯃꯅꯤ ꯄꯨꯡ ꯃꯔꯤ ꯃꯈꯥꯏ ꯃꯉꯥ ꯑꯗꯨꯋꯥꯏꯗ ꯊꯣꯡꯕ ꯍꯧꯔꯅꯤ
ꯉꯥꯅꯨ ꯆꯥꯒꯗꯕ ꯃꯜꯂꯦꯀꯣ ꯑꯗꯨꯗꯤ
ꯎꯝ ꯌꯥꯝ ꯉꯟꯅꯕꯨꯗꯤ ꯆꯥꯗꯦ ꯍꯨꯝ ꯑꯗꯨꯨꯝ ꯉꯍꯥꯛ ꯊꯝꯃ ꯊꯥ ꯑꯁꯥꯕꯗꯣ ꯆꯥꯕ ꯍꯩꯇꯕ ꯑꯗꯨꯒꯤ ꯏꯪꯉ ꯈ꯭ꯔ ꯏꯪ ꯀꯥꯟꯗ ꯆꯥꯕꯗꯨ ꯍꯥꯎꯋꯦ
ꯑꯥꯎ ꯆꯥꯛꯇꯤ ꯑꯛ ꯅꯣꯡ ꯑꯛꯊꯣꯡꯕ ꯂꯣꯏꯔꯒ ꯆꯥꯕꯗꯣ ꯍꯥꯎꯕꯅꯦ
ꯑꯁꯥꯕꯗꯣ ꯆꯥꯕ ꯍꯩꯅꯗꯕ ꯃꯍꯥꯎꯁꯨ ꯈꯪꯗꯦ ꯁꯥꯕꯗꯣ ꯍꯥ
ꯅꯣꯡ ꯆꯨꯗ꯭ꯔꯒ
ꯍꯧꯖꯤꯛꯗꯤ ꯅꯣꯡ ꯆꯨꯕꯠ ꯂꯦꯞꯈ꯭ꯔꯦ ꯑꯗꯨ ꯉꯁꯥꯏꯗꯤ ꯐꯖꯟꯅ ꯆꯨꯋꯦ
ꯅꯨꯡꯁꯥꯕꯨꯗꯤ ꯊꯣꯛꯇꯦ ꯑꯗꯨꯝ ꯅꯣꯡ ꯃꯪꯉꯒ ꯂꯩꯌꯦ
ꯑꯥꯔꯝꯃꯅꯤ ꯑꯗꯨꯗꯤ ꯁꯥꯗ꯭ꯔꯣ
ꯁꯥꯏꯌꯦ ꯍꯣꯏ
ꯎꯝ ꯅꯣꯡꯃꯁꯨ ꯁꯥꯕ ꯅꯨꯃꯤꯠꯁꯨ ꯌꯥꯎꯕꯅꯦ ꯍꯥꯏꯕꯗꯤ ꯀꯃꯥꯏ ꯍꯥꯏꯗꯨꯔꯣ
ꯅꯪ ꯅꯪꯒꯤ ꯂꯩꯐꯝꯗꯗꯤ ꯆꯨꯗ꯭ꯔꯣ
ꯑꯩꯗꯤ ꯃꯄꯥꯟ ꯊꯣꯛ ꯆꯠꯄꯗꯤ ꯑꯩꯗꯤ ꯈꯔꯥ ꯊꯨꯕ ꯃꯟꯒꯦ ꯇꯧꯋꯦ
ꯅꯦꯠꯋꯥꯛꯁꯦ ꯈꯔ ꯆꯞꯄ ꯃꯥꯟꯅꯦ
ꯑꯩꯒꯤꯔꯣ
ꯎꯝ ꯐꯖꯟꯅ ꯇꯥꯗꯦ ꯉꯁꯥꯏꯒꯤ ꯋꯥꯗꯣ
ꯑꯣ ꯆꯨꯕ ꯆꯨꯗꯕ ꯈꯪꯗꯦ ꯁꯦꯠꯇꯥꯁꯗꯗꯤ ꯈꯔ ꯎꯔꯝꯃꯦ ꯆꯨꯕ ꯃꯥꯜꯂꯦ
ꯅꯪꯗꯤ ꯈꯪꯗꯦ ꯆꯨꯋꯦ ꯆꯨꯗꯦ ꯍꯥꯏꯕꯗꯣ ꯈꯪꯗꯦ
ꯃꯄꯥꯟ ꯊꯣꯛꯇꯦ
ꯃꯄꯥꯟ ꯊꯣꯛꯇ꯭ꯔꯁꯨ ꯑꯗꯨꯝ ꯎ ꯎꯁꯨ ꯎꯋꯦ ꯇꯥꯁꯨ ꯇꯥꯏꯌꯦꯗꯅ ꯃꯃꯤꯠꯁꯨ ꯇꯥꯡꯕ ꯅꯥ ꯎꯝ ꯀꯣ ꯎꯝ ꯅꯥꯁꯨ ꯄꯪꯕ ꯑꯣꯏꯕ꯭ꯔꯣ
ꯀꯩꯅꯣ ꯑꯣꯏꯕ ꯊꯨꯝꯗꯣ ꯀꯩꯅꯣ ꯇꯧꯕ ꯑꯣꯏꯕꯒꯤ
ꯃꯄꯥꯟꯗ ꯈꯔ ꯊꯣꯛꯑꯒ ꯅꯣꯡ ꯆꯨꯕ꯭ꯔꯥ ꯅꯨꯡꯁꯥ ꯀꯟꯕ꯭ꯔꯥ ꯍꯧꯖꯤꯛ ꯌꯦꯡꯉꯨ ꯑꯗꯨꯒ ꯍꯥꯏꯕꯤꯌꯨ ꯑꯩꯉꯣꯟꯗ
ꯍꯣꯏ ꯍꯨꯖꯤꯛꯃꯨꯛ ꯊꯣꯛꯄꯗꯣ ꯏꯁ
ꯅꯪ ꯌꯥꯝ ꯇꯟꯕꯗꯣ ꯑꯩ ꯄꯥꯅꯤꯁꯃꯦꯟ ꯄꯤꯒꯦ
ꯌꯥꯝꯅ ꯇꯟꯕꯩ ꯋꯥ ꯅꯠꯇꯕ ꯂꯥꯞꯄꯦꯕ ꯃꯄꯥꯟ ꯊꯣꯛꯄꯗꯣ
ꯍꯥꯥ
ꯃꯄꯥꯟ ꯊꯣꯛꯄꯗꯣ ꯊꯥꯞꯄꯦꯕ ꯑꯗꯨꯒꯤ
ꯎꯝ
ꯉꯔꯥꯡ ꯕꯣꯜ ꯌꯦꯝꯕ꯭ꯔꯣ ꯉꯔꯥꯡ ꯅꯠꯇꯦ ꯉꯁꯤ ꯕꯣꯜ ꯌꯦꯡꯕ꯭ꯔꯣꯕ
ꯎꯝ ꯌꯦꯡꯗꯦ ꯑꯩ
ꯀꯩꯒꯤꯔꯣ
ꯌꯦꯡꯅꯤꯡꯗꯦ ꯕꯣꯜꯗ ꯏꯟꯇ꯭ꯔꯦꯁ ꯑꯃꯠꯇ ꯂꯩꯇꯦ
ꯁꯣꯏꯔꯦꯅꯦ ꯅꯪ ꯑꯗꯨꯗꯤ
ꯍꯥꯥ
ꯑꯗꯨꯗꯤ ꯅꯪ ꯁꯣꯏꯔꯦꯕ
ꯀꯔꯤꯒꯤ ꯁꯣꯏꯕ꯭ꯔꯥ
ꯌꯦꯡꯕ ꯇꯥꯕꯅꯤ ꯀꯩ
ꯌꯦꯡꯅꯤꯡꯗꯦ ꯌꯦꯡꯉꯒ ꯑꯩꯈꯣꯏꯗ ꯀꯥꯟꯅꯕꯁꯨ ꯐꯪꯗꯦ
ꯀꯥꯟꯅꯕ ꯂꯩꯕꯅꯦ ꯍꯦ
ꯇꯨꯝꯕ ꯃꯇꯝꯗꯣ ꯌꯥꯝ ꯗꯤꯁꯇꯥꯔꯕ ꯇꯧꯋꯦ
ꯐꯖꯅ ꯇꯨꯝꯕ ꯌꯥꯕꯗꯨꯕꯨ ꯕꯣꯜ ꯌꯦꯡꯉꯒ ꯀꯥꯟꯅꯕꯁꯨ ꯐꯪꯗꯦ ꯌꯦꯡꯂꯅꯨꯀꯣ ꯅꯪꯁꯨ
ꯌꯦꯡꯔꯝꯒꯅꯤ ꯅꯨꯄꯥꯅꯤꯅ
ꯎꯝ ꯕꯣꯜ ꯌꯦꯡꯀꯥꯟꯗ ꯀꯔꯤ ꯀꯥꯅꯕ ꯐꯪꯕ꯭ꯔꯣ
ꯂꯩꯗꯅ ꯁꯤꯒꯨꯝꯕ ꯏꯁꯄꯣꯔꯠ ꯆꯍꯤ ꯃꯔꯤ ꯃꯇꯨꯡꯗ ꯂꯥꯛꯄ
ꯎꯝ ꯅꯦꯠꯁꯦ ꯅꯨꯡꯉꯥꯏꯍꯦ ꯇꯥꯗꯦ ꯐꯖꯅ
ꯁꯤꯒꯨꯝꯕꯁ꯭ꯄꯣꯠ ꯆꯍꯤ ꯆꯔꯤ ꯑꯦ ꯃꯔꯤ ꯃꯇꯨꯡ ꯂꯥꯛꯄꯅꯦꯕ
ꯎꯝ ꯑꯗꯨ ꯑꯣꯏꯔꯁꯨ ꯌꯦꯡꯅꯤꯡꯗꯦ ꯃꯤ ꯈꯪꯅꯕꯁꯨ ꯌꯥꯎꯗꯦ ꯑꯩꯉꯣꯟꯗ ꯈꯪꯅꯕꯁꯨ ꯌꯥꯎꯗꯦ ꯃꯣꯏꯅ ꯑꯩꯅꯁꯨ ꯈꯪꯅꯕ ꯌꯥꯎꯗꯦ
ꯑꯗꯨ ꯑꯣꯏꯔꯁꯨ ꯌꯦꯡꯕ ꯌꯥꯏ ꯀꯩ
ꯎꯝ ꯌꯦꯡꯅꯤꯡꯗꯦ ꯇꯨꯝꯕ ꯃꯇꯝꯗꯣ ꯄꯥꯝꯃꯨꯏ
ꯄꯨꯡ ꯀꯌꯥ ꯀꯌꯥ ꯇꯨꯝꯕꯔꯣ ꯅꯪ
ꯄꯨꯡ ꯇꯔꯦꯠ ꯃꯈꯥꯏ ꯑꯗꯨꯋꯥꯏꯗ ꯇꯨꯝꯃꯦ
ꯑꯣ ꯍꯧꯒꯠꯄꯗꯤ
ꯇꯔꯨꯛ ꯃꯈꯥꯏ
ꯑꯗꯨꯗꯤ ꯐꯖꯅ ꯇꯨꯝꯃꯦꯍꯦ
ꯎꯝ ꯐꯖꯅ ꯇꯨꯝꯗ꯭ꯔꯗꯤ ꯌꯥꯗꯕ ꯇꯨꯝꯗ꯭ꯔꯗꯤ ꯅꯣꯛꯁꯨ ꯅꯣꯛꯅꯤꯡꯗꯦ ꯑꯗꯨꯝ ꯀꯩꯅꯣ ꯕꯣꯔꯤꯡ ꯆꯨꯔꯒ ꯑꯗꯨꯝ ꯑꯉꯥꯎꯕꯤ ꯇꯥꯏꯞꯇ ꯂꯩꯌꯦ ꯇꯧꯋꯤ
ꯌꯥꯝ ꯇꯨꯝꯃꯝꯕꯗꯣ
ꯎꯝ
ꯀꯩꯅꯣ ꯇꯧꯕꯅꯦ
ꯊꯨꯝꯃꯟꯕꯁꯨ ꯄꯪꯉꯦ ꯍꯥꯏꯕꯅꯦ ꯍꯣꯏ ꯆꯨꯝꯃꯦ ꯑꯗꯨꯕꯨꯁꯨ
ꯑꯗꯨ ꯑꯣꯏꯔꯁꯨ ꯄꯥꯝꯕꯅꯤ ꯍꯥ
ꯅꯪꯗꯤ ꯅꯪꯁꯨ ꯈꯔꯗꯤ ꯅꯣꯛꯑꯣꯗꯅ ꯅꯪ ꯅꯣꯛꯄ ꯃꯈꯣꯟ ꯁꯨꯛꯇ ꯇꯥꯗꯦ ꯅꯣꯛ ꯄ ꯍꯩꯇꯕ꯭ꯔꯣ
ꯇꯝꯃꯤꯅꯦ ꯉꯁꯤꯗꯒꯤ
ꯍꯧꯖꯤꯛ ꯅꯣꯛꯑꯣ ꯌꯦꯡꯒꯦ ꯍꯩꯕ꯭ꯔꯥ ꯍꯩꯇꯕ꯭ꯔꯥ ꯑꯗꯨ ꯍꯧꯖꯤꯛ ꯅꯣꯛꯑꯀꯥꯟꯗ ꯈꯪꯒꯅꯤ ꯅꯣꯛꯄ ꯍꯩꯇ꯭ꯔꯗꯤ ꯑꯥ ꯑꯩꯒꯤ ꯏꯅꯥꯛꯇ ꯂꯥꯛꯑꯣ ꯄꯦꯟꯁꯤꯜ ꯑꯃ ꯄꯥꯏꯔꯣ ꯅꯣꯠ ꯑꯃ ꯄꯥꯏꯔꯣ ꯑꯗꯨꯒ ꯂꯥꯛꯑꯣ ꯐꯖꯅ ꯇꯥꯛꯄꯤꯒꯦ
ꯇꯥꯛꯄꯤꯒꯦꯔꯣ
ꯎꯝ
ꯉꯁꯤ ꯂꯥꯛꯑꯒꯦ ꯑꯗꯨꯗꯤ
ꯍꯣꯏ ꯉꯁꯤ ꯂꯥꯛꯑꯣ
ꯍꯦꯛ ꯂꯥꯛꯄꯗ ꯅꯪ ꯂꯩꯔꯝꯗ꯭ꯔꯗꯤ
ꯑꯁ ꯂꯩꯔꯅꯤ ꯐꯖꯅ ꯋꯦꯜꯀꯝ ꯇꯧꯔꯒ ꯂꯩꯔꯅꯤ
ꯑꯣꯛꯁꯥ ꯊꯣꯡꯕꯤꯌꯣ ꯅꯪꯒꯤ ꯍꯋꯥꯏ ꯑꯁꯥꯡꯕꯗꯣ ꯇꯣꯛ ꯑꯣ ꯍꯨ ꯍꯨ ꯑꯩ ꯆꯥꯅꯤꯡꯉꯦ ꯑꯩꯒꯤ ꯍꯥꯏꯕꯅꯦ
ꯎꯪ ꯅꯣꯛꯄꯁꯨ ꯍꯩꯇꯕꯒꯤ ꯅꯪ ꯆꯥꯛ ꯄꯤꯔꯔꯣꯏ ꯑꯩꯅ ꯅꯣꯛꯄ ꯍꯩꯀꯥꯟꯗ ꯄꯤꯒꯦ ꯇꯝꯕ ꯂꯥꯛꯑꯀꯥꯟꯗ ꯆꯥꯕ ꯌꯥꯗꯦ ꯍꯩꯔꯀꯥꯟꯗ ꯆꯥꯗꯣꯏꯅꯦ
ꯍꯩꯔꯀꯥꯟ ꯆꯥꯗꯣꯏꯕ
ꯎꯝ
ꯇꯝꯃꯀꯥꯟꯗꯤ ꯀꯩ ꯆꯥꯗꯣꯏꯕ ꯑꯗꯨꯗꯤ
ꯇꯝꯃꯀꯥꯟꯗꯗꯤ ꯑ ꯑꯍꯥꯎ ꯄ ꯅꯠꯇꯕ ꯆꯥꯗꯣꯏꯕ ꯎꯝ ꯗꯥꯜꯁꯨ ꯈꯔ ꯍꯥꯎꯋꯦ ꯗꯥꯜ ꯅꯠꯇꯕ ꯄꯤꯗꯣꯏꯅꯤ
ꯀꯩ ꯄꯤꯗꯣꯏꯕ
ꯅꯪ ꯈ꯭ꯋꯥꯏꯗꯒꯤ ꯆꯥꯅꯤꯡꯗꯕꯗꯣ
ꯑꯗꯨ ꯀꯩꯅꯣꯕ ꯅꯪꯅ ꯄꯤꯖꯅꯤꯡꯕꯁꯦ
ꯑꯩꯅ ꯄꯤꯖꯅꯤꯡꯕꯗꯤ ꯂꯩꯇꯦ ꯑꯗꯣ ꯅꯪ ꯆꯥꯅꯤꯡꯗꯦ ꯍꯥꯏꯕꯗꯣ ꯍꯥꯏꯔꯣ ꯑꯗꯨꯗ ꯑꯩ ꯂꯩꯕꯤꯒꯦ
ꯑꯩ ꯆꯥꯅꯤꯡꯗꯕꯁꯦ ꯑꯩ ꯆꯥꯅꯤꯡꯗꯕꯁꯦ ꯂꯝꯃꯣꯛ ꯆꯥꯅꯤꯡꯗꯦ
ꯅꯝꯐꯨꯗ ꯄꯤꯖꯒꯦ ꯆꯥꯅꯤꯡꯗꯦ ꯍꯥꯏꯕ ꯄꯣꯠꯇꯣ
ꯎꯝ ꯍꯥꯏꯕꯤꯌꯨꯔꯣ
ꯎꯝ
ꯂꯝꯃꯣꯛꯇꯣ ꯆꯥꯅꯤꯡꯗꯦꯕ
ꯏꯁ ꯑꯗꯨꯗꯣ ꯍꯦꯟꯅ ꯆꯥꯅꯤꯡꯕ ꯑꯣꯏꯔꯝꯒꯅꯤ
ꯑꯗꯨ ꯌꯥꯝ ꯆꯠꯅꯤꯡꯗꯦ ꯃꯃꯤꯡ ꯐꯥꯎ ꯇꯥꯕꯣꯏ ꯃꯃꯤꯡ ꯐꯥꯎ ꯍꯦꯛ ꯇꯥꯕꯗ ꯑꯩꯁꯦ ꯌꯥꯗꯦꯕ ꯏꯁꯥꯁꯦ ꯀꯩꯅꯣꯝ ꯇꯧꯋꯦꯕ
ꯎꯝ ꯑꯗꯨ ꯐꯪꯕꯗꯤ ꯋꯥꯔꯅꯤꯍꯦ
ꯑꯗꯨꯒꯤꯅꯦ ꯑꯩꯅ ꯆꯥꯅꯤꯡꯗ꯭ꯔꯤꯁꯦ
ꯎꯝ ꯐꯪꯗꯕ ꯄꯣꯠꯇꯤ ꯍꯥꯏꯔꯅꯨꯍꯦ
ꯅꯪꯅ ꯑꯩꯅ ꯆꯠꯅꯤꯡꯗꯕ ꯄꯣꯠ ꯍꯥꯏꯌꯨ ꯍꯥꯏꯕꯒꯤ ꯍꯥꯏꯕꯅꯤꯗ ꯑꯩꯁꯨ
ꯆꯥꯅꯤꯡꯗꯕ ꯍꯥꯏꯕꯅꯦ ꯅꯪꯒꯤ ꯆꯥꯅꯤꯡꯕ ꯍꯥꯏꯌꯦꯗꯅ
ꯑꯗꯨ ꯄꯣꯠꯇꯣ ꯑꯩ ꯆꯠꯅꯤꯡꯗꯦꯕ
ꯎꯝ ꯊꯥꯖꯗꯕ ꯑꯣ ꯊꯣꯡꯕꯤꯌꯣ ꯍꯥꯏꯕꯗ ꯊꯥꯖꯗꯕ
ꯑꯁꯦꯡꯕꯅꯦ ꯆꯥꯅꯤꯡꯉꯤ
ꯎꯝ ꯍꯝ ꯊꯥꯖꯕ ꯉꯝꯗꯦ
ꯑꯩ ꯆꯥꯅꯤꯡꯕ ꯄꯣꯠꯁꯦ
ꯎꯝ
ꯆꯥꯅꯤꯡꯕꯗꯨ ꯍꯥꯏꯕꯤꯌꯨꯔꯣ
ꯍꯥꯏꯌꯣ ꯍꯥꯏꯌꯣ
ꯑꯩ ꯆꯥꯅꯤꯡꯕꯗꯣ ꯅꯪ ꯄꯤꯖꯒꯤꯔꯣ